ꯎꯟ ꯇꯕꯔꯣ ꯀꯩꯗꯧꯔꯤꯅꯣ
ꯑꯥ ꯑꯗꯨꯝ ꯐꯝꯃꯤꯌꯦ ꯅꯪꯗꯤ ꯀꯩꯗꯧꯔꯤꯅꯣ
ꯑꯥ꯬꯬꯬꯬
ꯇꯥꯕ꯭ꯔꯣ ꯀꯩꯗꯧꯔꯤꯅꯦ ꯅꯪ
ꯑꯁ ꯅꯪꯒꯤ ꯁꯝ ꯁꯪꯉꯦ ꯍꯥꯏꯕꯗꯨꯃ ꯅꯪ ꯇꯥꯕ꯭ꯔꯥ
ꯀꯩꯕ ꯍꯣꯏ ꯇꯥꯏꯌꯦ
ꯅꯪ ꯅꯪ ꯀꯨꯝꯗꯔꯛꯑꯣ
ꯍꯣꯏ ꯉꯥꯏꯌꯨꯀꯣ ꯉꯥꯏꯍꯛꯇꯪ ꯉꯥꯏꯌꯣ
ꯎꯝ ꯉꯥꯏꯒꯦ ꯇꯕꯔꯥ ꯀꯩꯅꯣ ꯅꯪꯒꯤꯁꯦ ꯋꯤꯟ ꯋꯤꯟ ꯇꯧꯋꯦ ꯁꯣꯝꯗ ꯂꯥꯛꯑꯣ ꯇꯥꯕ꯭ꯔꯣ
ꯉꯥꯍꯛꯇꯪ